ꯀꯅꯥꯅꯣ ꯕꯣꯟ ꯇꯥꯔꯤꯁꯦ ꯀꯔꯤꯝ ꯇꯧꯗꯤꯌꯦ
ꯑꯣ
ꯖꯣꯀꯤꯡ ꯇꯧꯔꯤꯑꯦ ꯁꯥꯅꯗꯦ ꯖꯣꯀꯤꯡ ꯇꯧꯔꯤꯌꯦ ꯐꯟꯕꯤ ꯖꯨꯝꯕꯥ ꯀꯟ ꯇꯧꯔꯤꯌꯦ
ꯑꯣ ꯑꯁ ꯅꯪ ꯖꯨꯝꯕꯥ ꯆꯠꯂꯕꯣ ꯍꯥꯏꯖꯦ
ꯑ ꯍꯨꯃꯥꯡ ꯇꯥꯍꯟꯕꯤ ꯈꯨꯠ ꯆꯦꯠꯅ ꯄꯥꯏꯕꯤ
ꯎꯝ ꯎꯝ
ꯇꯧꯔꯤꯌꯦ
ꯐꯩꯅꯦ
ꯑꯁ ꯅꯥꯒꯗꯧ ꯃꯥꯜꯂꯦꯗ ꯖꯨꯝꯕ ꯁꯥꯟꯅꯕꯖꯤꯗꯤ
ꯂꯣꯛ ꯇꯧꯖꯔꯛꯆꯅꯤ
ꯎꯝ ꯌꯥꯗ꯭ꯔꯦ ꯀꯩꯅꯣꯝ ꯇꯧꯔꯦ
ꯎꯝ ꯀꯔꯤ ꯑꯦ ꯅꯣꯏꯕꯨ ꯁꯤꯈ꯭ꯔꯕꯣ ꯀꯃꯥꯏꯅ ꯇꯧꯒꯦ ꯍꯤꯡꯉꯤꯕ ꯍꯧꯖꯤꯛꯄꯣ
ꯑꯁ ꯂꯞ ꯌꯥꯗꯦꯗ ꯃꯈꯣꯡ ꯄꯥꯟꯕ ꯖꯤꯕꯁꯤꯗꯤ ꯄꯩꯁꯥ ꯑꯣꯏꯅ ꯊꯥꯕ ꯌꯥꯗꯦ ꯑꯗꯣ
ꯑꯣ ꯊꯋꯥꯏ ꯄꯥꯟꯕ ꯖꯤꯕ ꯀꯔꯕꯥꯔ ꯇꯧ ꯌꯥꯗꯦꯗꯣ
ꯑꯥ
ꯎꯝ
ꯊꯋꯥꯏ ꯄꯥꯟꯕ ꯃꯈꯣꯡ ꯃꯔꯤ ꯄꯥꯟꯕ ꯄꯩꯁꯥ ꯑꯣꯏꯅ ꯊꯥꯕ ꯌꯥꯗꯦ
ꯎꯝ ꯑꯗꯨꯗꯤ ꯑꯁ ꯈꯪꯗꯦ ꯇꯧꯔꯤ ꯎꯝ
ꯅꯣꯡꯂꯣꯏꯗ꯭ꯔꯣ
ꯑꯈꯣꯏꯒꯤ ꯑꯗꯨꯝ ꯌꯨꯝꯒꯤ ꯑꯔꯦꯝꯕꯒꯨꯝꯕ ꯂꯪꯊꯣꯛꯇꯣꯏ ꯁꯔꯨꯛꯄꯨꯗꯤꯅ ꯑꯅꯤꯈꯛ ꯂꯣꯏꯌꯦ
ꯍꯥ
ꯅꯣꯏ ꯑꯩꯈꯣꯏꯒꯤꯗꯤ ꯀꯦꯝꯇ ꯇꯧꯗꯦ
ꯈꯪꯗ꯭ꯔꯦꯅꯦ ꯀꯃꯥꯏꯅ ꯇꯧꯗꯣꯏꯅꯣ ꯑꯃ ꯇꯧꯔꯨꯏ ꯌꯥꯗ ꯑꯃ ꯇꯧꯔꯨꯏ ꯌꯥꯗ
ꯂꯥꯁꯇ ꯀꯔꯤꯝ ꯇꯧꯗꯕꯤ ꯂꯩꯕꯗꯤ
ꯀꯩꯝ ꯇꯧꯗꯕꯤꯗ ꯂꯩꯕ ꯌꯥꯔꯣꯏꯅꯦ ꯅꯨꯄꯤ ꯑꯉꯥꯡ ꯊꯤꯔꯒ ꯊꯤꯅꯤꯡꯉꯛꯀꯅꯤ
ꯑꯗꯨꯅꯤꯅꯦ
ꯂꯉꯥꯡ
ꯑꯣ
ꯅꯨꯄꯤꯗꯨꯕꯨꯗꯤ ꯊꯥꯛꯄ ꯌꯥꯅꯤ ꯆꯥꯛ ꯀꯩꯀꯥ ꯆꯥꯔꯒ ꯑꯗꯨꯝ
ꯃꯥꯅꯤꯅꯦ
ꯑꯩ ꯂꯥꯏꯔꯤꯛ ꯇꯝꯕ ꯊꯥꯗꯕ ꯌꯥꯔꯣꯏ
ꯃꯥꯅꯦ ꯍꯧꯖꯤꯛꯇꯤ ꯂꯨꯍꯣꯡꯕꯁꯤꯁꯨ ꯄꯩꯁꯥ ꯌꯥꯝ ꯆꯪꯅꯔꯦꯗ
ꯎ ꯅꯨꯄꯤꯕꯨ ꯊꯤꯔꯣꯏꯁꯤꯔꯥ ꯈꯪꯗꯦ ꯑꯩꯈꯣꯏꯗ ꯏꯃꯥ ꯏꯄꯥꯅ ꯍꯣꯠꯅꯕꯤꯁꯤꯒ ꯑꯩꯈꯣꯏꯅ ꯍꯌꯦꯡꯋꯥꯏ ꯇꯧꯕ ꯉꯝꯈꯤꯗ꯭ꯔꯅ ꯄꯥꯈꯠꯂꯤꯅꯤꯅꯤ
ꯑꯦ ꯉꯝꯅꯤ ꯉꯝꯅꯤ ꯃꯤ ꯂꯣꯏꯅꯃꯛ ꯇꯧꯅꯔꯤ ꯉꯥꯛꯇ ꯇꯅꯤꯗ ꯀꯩꯗꯧꯕꯩ ꯉꯝꯃꯣꯏꯗꯣꯏꯅꯣ
ꯃꯣꯏꯗ ꯅꯨꯉꯥꯏꯅ ꯊꯝꯕꯤꯔꯤꯁꯤꯒ ꯑꯩꯈꯣꯏꯅꯃꯣꯏ ꯆꯥꯏ ꯀꯛꯆꯨꯗ ꯅꯨꯡꯉꯥꯏꯅ ꯊꯝꯕ ꯊꯝꯕꯤꯕ ꯉꯝꯗ꯭ꯔꯒꯗꯤ ꯅꯨꯄꯤ ꯊꯤꯕꯩ ꯀꯩ ꯀꯥꯟꯅꯩ
ꯃꯥꯅꯤꯅꯦ ꯍꯌꯦꯡꯋꯥꯏ ꯃꯤ ꯃꯆꯥꯗꯨ ꯂꯧꯁꯤꯜꯂꯨꯔꯒ ꯋꯥꯅ ꯀꯞꯐꯜꯂ ꯊꯝꯕꯁꯨ ꯍꯧꯅꯗꯦ
ꯎꯝ
ꯍꯟꯗꯛꯁꯤꯕꯨ ꯐꯨꯠꯕꯣꯜꯁꯤꯕꯨ ꯀꯅꯥ ꯂꯧꯗꯧ ꯃꯥꯟꯒꯦ
ꯑꯩꯗꯤ ꯑꯥꯔꯖꯦꯟꯇꯤꯅꯥꯗ ꯊꯥꯔꯦ
ꯑꯣ ꯑꯥꯔꯖꯦꯟꯇꯤꯅꯥꯗꯤ ꯌꯥꯝ ꯐꯖꯕ꯭ꯔꯣ
ꯐꯖꯩꯩ ꯃꯤ ꯇꯔꯥ ꯊꯣꯏ ꯁꯥꯟꯅꯕꯗ ꯃꯣꯏꯗꯤ ꯇꯔꯥꯅꯤꯊꯣꯏ ꯁꯥꯟꯅꯔꯦ
ꯑꯦ ꯑꯃꯅ ꯀꯅꯥꯅꯣ ꯍꯥꯏꯁꯦ
ꯑꯁ ꯑꯃ ꯂꯩꯕꯅꯤꯅꯦ ꯐꯨꯔꯤꯠ ꯑꯃꯨꯕ ꯂꯤꯠꯄꯃ ꯇꯟꯇꯟ ꯃꯆꯨꯒ ꯍꯦꯛ ꯂꯤꯠꯕ
ꯔꯦꯐ꯭ꯔꯤ ꯔꯣ ꯍꯥꯏꯁꯦ
ꯎꯝ
ꯑꯦ ꯇꯧꯔꯃꯣꯏꯗ ꯑꯇꯣꯞꯄ ꯇꯤꯝꯗꯣ ꯍꯩꯇꯕꯩ ꯑꯣꯏꯔꯝꯅꯤꯗ
ꯑꯗꯨꯒꯤꯁꯨ ꯃꯥꯜꯂꯦ ꯈꯪꯗꯦꯅꯦ
ꯃꯤ ꯋꯥꯔꯜ ꯀꯞ ꯂꯧꯔꯤꯅꯤ ꯀꯩꯅꯣ
ꯐꯤꯐꯥ ꯔꯦꯡꯀꯤꯡ ꯅꯝꯕꯔ ꯋꯥꯟ ꯑꯣꯏꯅꯤ
ꯎꯝ ꯅꯣꯏꯒꯤ ꯋꯥ ꯃꯌꯥꯝ ꯍꯧꯕꯗꯨ ꯎꯝ
ꯃꯊꯪꯗꯤ ꯑꯩꯈꯣꯏ ꯑꯣꯏꯅ ꯊꯣꯛꯑꯁꯤꯔꯣ
ꯌꯥꯏꯅꯦ ꯑꯩꯈꯣꯏꯁꯨ ꯇꯤꯝ ꯑꯃ ꯁꯦꯝꯕ ꯍꯩꯕ ꯌꯥꯎꯏ ꯀꯩꯅꯣ ꯎꯖ
ꯀꯔꯤ ꯃꯃꯤꯡ ꯀꯩ ꯊꯣꯟꯁꯤꯒꯦ
ꯑꯩꯈꯣꯏꯒꯤꯁꯦ ꯀꯔꯤ ꯊꯣꯟꯅꯤ ꯕꯣꯏꯁ ꯀ꯭ꯂꯕꯅ ꯊꯣꯜꯂꯁꯤꯔꯣ
ꯌꯥꯏꯑꯦ ꯚꯣꯏꯁ ꯑꯦꯞ ꯁꯤ
ꯎꯝ ꯕꯣꯏꯁ ꯐꯨꯠꯕꯣꯟ ꯀ꯭ꯂꯕꯅ
ꯎꯝ
ꯌꯥꯏꯌꯦ ꯀꯔꯤ ꯑꯐꯥꯎ ꯑꯐꯥꯎꯕ ꯃꯌꯥꯝ ꯂꯩ ꯅꯠꯇ꯭ꯔꯥ
ꯎꯝ ꯂꯣꯏ ꯁꯨꯨꯅꯕꯅꯤꯅꯦ ꯃꯃꯤ ꯊꯋꯥꯟꯒ ꯑꯝꯇ ꯁꯥꯟꯅ ꯃꯃꯤ ꯊꯋꯥꯟꯒ ꯑꯝꯇ ꯁꯥꯟꯅ ꯊꯣꯛꯁꯤꯔꯥ
ꯌꯥꯏꯅꯦ
ꯑꯝꯇ ꯀꯧꯊꯔꯒ
ꯎ
ꯆꯥꯛ ꯏꯁꯤꯡ ꯅꯥꯟꯅ ꯁꯤꯟꯕꯤꯔꯒ ꯌꯥꯗ꯭ꯔ
ꯌꯥꯏꯌꯦ ꯌꯥꯏꯌꯦ ꯅꯪꯕꯨ ꯕꯣꯟ ꯀꯔꯤ ꯄꯣꯖꯤꯁꯟꯗ ꯁꯥꯟꯅꯒꯦ ꯅꯪ
ꯑꯩꯁꯦ ꯕꯣꯜꯁꯦ ꯏꯁꯇ꯭ꯔꯥꯏꯛꯀꯔ ꯇꯧꯒꯥꯏꯔꯦ
ꯑꯁ
ꯑꯁ ꯂꯥꯏꯌ ꯄ꯭ꯔꯛ ꯄ꯭ꯔꯛ ꯆꯦꯜꯂꯕꯅꯤꯅ ꯍꯧꯖꯤꯀꯥꯜ
ꯑꯗꯨꯗꯤ ꯍꯦꯂꯅꯤꯅꯦ
ꯃꯥꯅꯦ ꯂꯥꯟ ꯑꯣꯏꯔꯦ ꯍꯧꯖꯤꯛꯀꯥꯟꯗꯤ
ꯍꯟꯗꯛ ꯇꯤ ꯗꯥꯁ ꯁꯤ ꯅ ꯅꯩꯔꯦꯗ
ꯗꯥꯁꯁꯤꯅ ꯂꯩꯌꯦꯅꯦ
ꯗꯥ ꯔꯣꯟꯥꯜꯗꯣ ꯌꯥꯗ꯭ꯔ ꯃꯥꯂꯦ
ꯎ ꯔꯣ ꯔꯣꯅꯥꯜꯗꯣ ꯑ ꯑꯣꯏꯔꯦ
ꯎꯝ
ꯍꯅꯨꯔꯥꯦ
ꯐꯩꯅꯦ
ꯅꯪꯅ ꯁꯤꯟꯍꯧꯔꯒꯦꯔꯣ
ꯎꯝ ꯄꯣꯔꯇꯨꯒꯥꯟꯗ ꯆꯠꯈ꯭ꯔꯣ ꯍꯥꯏꯔꯣ ꯑꯩꯕꯣ
ꯄꯣꯔꯇꯨꯒꯜ ꯗ ꯅꯠꯇꯦ
ꯀꯗꯥꯏꯗꯥ
ꯔꯣꯟꯜꯗꯣꯚ ꯃꯦꯁꯤꯒ ꯔꯤꯇꯤꯌꯥꯔ ꯇꯧꯈꯅꯤ ꯅꯪ ꯑꯃꯨꯛ ꯊꯣꯛꯑꯅꯤ ꯅꯪ ꯑꯃꯨꯛ ꯐꯥꯎꯒꯠꯂꯅꯤ
ꯑꯩꯗꯣ ꯊꯥꯏꯅꯉꯥꯏ ꯀꯔꯤ ꯑꯥ ꯀꯅꯤ ꯑꯩ ꯔꯤꯌꯦꯜ ꯃꯦꯗ꯭ꯔꯤꯠꯀꯤ ꯇ꯭ꯔꯥꯒꯦꯟ ꯌꯥꯎꯕꯗ ꯈꯣꯡꯗ ꯁꯣꯛꯈ꯭ꯔꯦ
ꯉ
ꯑꯗꯨꯗꯩ ꯑꯩ ꯁꯥꯟꯅꯕꯁꯦ ꯄꯣꯊꯥꯈ꯭ꯔꯦꯅꯤ
ꯅꯠꯇ꯭ꯔꯗꯤ ꯔꯣꯅꯥꯜꯗꯣ ꯔꯣꯅꯥꯜꯗꯣ ꯃꯦꯁꯤ ꯀꯠꯆꯥ
ꯃꯥꯅꯤꯅꯦ ꯃꯣꯏꯅ ꯁꯥꯟꯅꯩꯗꯨꯗꯩ ꯑꯩꯈꯣꯏꯅ ꯍꯦꯟꯅ ꯁꯥꯟꯅꯔꯤꯃꯤꯅꯤꯅꯦ
ꯋꯥꯕ ꯀꯧꯕ ꯂꯩꯕ ꯇꯦ
ꯎꯝ ꯑꯩꯈꯣꯏꯁꯨ ꯊꯥꯏꯅꯉꯥꯏ ꯏꯁ ꯑꯩꯈꯣꯏꯅꯒ ꯕꯣꯟꯒ ꯀꯥꯎꯕꯁꯦ ꯕꯣꯟꯗ ꯃꯦꯞ ꯅꯦꯠ
ꯈꯣꯡ ꯐꯛꯄꯗ
ꯅꯠꯇꯦꯗ ꯑꯩꯈꯣꯏꯁꯦ ꯕꯣꯜ ꯃꯦꯠꯆ ꯑꯃꯗꯒ ꯕꯣꯟ ꯇꯔꯥ ꯍꯦꯟꯅꯗꯤ ꯑꯗꯨꯝ ꯁꯤꯖꯤꯟꯅꯕ ꯌꯥꯗ꯭ꯔꯦ ꯑꯃꯝꯨꯇꯪ ꯑꯩ ꯀꯥꯎꯔꯤꯕꯗ ꯑꯅꯤꯔꯛ ꯑꯩꯅ ꯕꯣꯟ ꯑꯃꯁꯦ ꯀꯥꯎꯕꯁꯦ ꯕꯣꯟ ꯑꯃꯗ ꯃꯉꯥꯔꯛꯀ ꯀꯥꯎꯈ꯭ꯔꯕ ꯈ꯭ꯋꯥꯏꯗꯒꯤ ꯁꯥꯡꯉꯝꯅꯤ
ꯃꯅꯤꯡꯒꯤ ꯃꯅꯤꯡꯒꯤ ꯅꯦꯠꯇꯨꯒ ꯁꯦꯒꯥꯏꯗꯕ꯭ꯔꯣ ꯅꯪ ꯀꯥꯎꯕꯗ
ꯑꯩꯁ ꯁꯥꯎꯂꯤꯟ ꯁꯣꯀꯔꯅ ꯐꯤꯂꯝ ꯑꯃ ꯂꯩꯕꯗꯣ ꯈꯪꯕ꯭ꯔꯣ
ꯑ ꯈꯪꯉꯦ
ꯑꯗꯨꯒꯤꯗ ꯂꯥꯁꯇ ꯀꯥꯎꯕ ꯅꯨꯄꯥꯗꯣ ꯑꯩꯅꯤ
ꯃꯁꯇ ꯀꯥꯎꯕ ꯅꯨꯄꯥꯗ ꯂꯩꯕꯥꯛꯀ ꯐꯛꯄꯗ
ꯂꯩꯕꯥꯛꯀ ꯐꯛ ꯑ ꯒ ꯃꯤꯒ ꯂꯣꯏꯅꯃꯛ ꯇꯨꯔꯒ ꯁꯤꯔ ꯂꯩꯔꯝꯕ ꯅꯨꯄꯥꯗꯣ
ꯎꯝ
ꯑꯗꯣ ꯕꯣꯟꯁꯦ ꯈꯣꯡꯎꯇꯁꯨ ꯂꯩꯗ
ꯈꯉꯨꯞꯇꯁꯨ ꯂꯩꯌꯦ
ꯑꯗꯨꯅꯦ ꯈꯨꯉꯨꯞꯁꯦ ꯃꯈꯜ ꯃꯈꯜ ꯂꯩꯕꯀꯣ
ꯈꯣꯡꯎꯞꯇ ꯏꯁꯇꯤꯀꯔ ꯃꯆꯥ ꯂꯞꯁꯥꯡꯒꯤ ꯅꯞꯄꯗꯤ ꯍꯤꯠ ꯒꯥꯜꯂꯦ ꯍꯥꯢꯖꯤꯅꯤ
ꯃꯥꯅꯦ ꯍꯥꯟꯇꯤꯡ ꯄꯨꯠꯇꯣ
ꯎꯝ
ꯑꯗꯨꯗ ꯑꯗꯨꯗ ꯏꯁꯇꯤꯛꯀꯔ ꯑꯃ ꯍꯥꯞꯈ꯭ꯔꯗꯤ ꯂꯣꯏꯔꯦ
ꯍꯥꯟꯇꯤꯡ ꯄꯨꯠꯇꯣ
ꯎꯝ ꯑꯗꯨꯗ ꯃꯤꯛꯀꯤ ꯃꯥꯞꯁ ꯒꯤꯗꯣ
ꯎꯝ
ꯃꯤꯛꯀꯤ ꯃꯥꯎꯁꯀꯤ ꯏꯁꯇꯤꯛꯀꯔ ꯃꯤꯛꯀꯤ ꯃꯥꯎꯁ ꯑꯅꯤꯗꯨ ꯒꯤ ꯃꯌꯥꯏꯗ ꯂꯞꯀꯤ ꯊꯃꯣꯏꯒꯤ ꯏꯁꯇꯤꯛꯀꯔ ꯑꯃꯒ ꯍꯥꯞꯈ꯭ꯔꯗꯤ ꯑꯁ ꯑꯗꯨꯅ ꯀꯥꯎꯕ ꯕꯣꯟꯁꯤꯗꯤ
ꯑꯁ ꯂꯩꯕꯥꯛꯒ ꯐꯛꯇꯅ
ꯑꯥ ꯃꯤꯒꯤ ꯑꯗꯨꯕꯣ ꯍꯦꯛꯇ ꯆꯦꯜꯂ ꯄꯨꯕꯤꯅꯦꯍꯦ
ꯎꯝ
ꯑꯗꯣ ꯅꯪ ꯊꯥꯏꯅꯉꯥꯏ ꯕꯥꯔꯁꯦꯂꯣꯅꯥꯒꯤ ꯇ꯭ꯔꯥꯌꯦꯟ ꯌꯥꯎꯕꯗꯨꯗꯤ ꯀꯃꯥꯏꯅ ꯇꯧꯈ꯭ꯔꯒꯦ
ꯑꯁ ꯌꯥꯗ꯭ꯔꯦꯗ ꯈꯟꯅꯍꯧꯗꯦ ꯔꯤꯖꯥꯕꯇ ꯑꯣꯏꯅ ꯈꯟꯖꯤꯜꯂꯛꯇꯅ ꯑꯗꯨꯝ ꯆꯠꯇ꯭ꯔꯦ
ꯑꯣ ꯍꯣꯏꯅꯦ ꯅꯪ ꯅꯊꯟꯗꯁꯨ ꯑꯣꯏꯔꯕꯅꯤꯅ ꯅꯪ ꯍꯦꯛ ꯆꯠꯊꯣꯛꯑꯁꯨ ꯐꯔꯛ ꯇꯥꯗꯣꯏꯅꯤꯅꯦ ꯅꯠꯇ꯭ꯔꯥ
ꯑꯥ
ꯅꯪ ꯑꯥ ꯕꯔꯁꯦꯂꯣꯅꯥ ꯆꯠꯊꯣꯛꯈ꯭ꯔꯗꯤ ꯌꯦꯟ ꯉꯥꯅꯨꯗꯤ ꯀꯃꯥꯏꯅ ꯇꯧꯍꯧꯅꯤ
ꯌꯦꯟ ꯉꯥꯅꯨꯅ ꯀꯅꯥꯥ ꯂꯣꯏꯍꯧꯎꯅꯤ ꯂꯣꯏꯅꯃꯛ ꯐꯨꯠꯕꯜ ꯂꯣꯏꯅꯃꯛ ꯐꯨꯠꯕꯣꯜ ꯄ꯭ꯂꯦꯌꯔ ꯑꯣꯏꯈ꯭ꯔꯗꯤ ꯉꯥꯅꯨ ꯌꯦꯟꯗꯤ ꯀꯅꯥ ꯂꯣꯏꯍꯧꯅꯤ
ꯑꯗꯒꯤ ꯀꯃꯥꯏꯅ ꯆꯥꯕ ꯐꯪꯅꯤ
ꯃꯥꯅꯦ
ꯆꯔꯥ ꯍꯦꯜꯂꯣꯏꯗ꯭ꯔꯣ
ꯎꯝ
ꯑꯩ ꯑꯗꯨꯏꯗꯨ ꯈꯜꯂꯒ ꯕꯣꯜ ꯁꯥꯟꯅꯕ ꯇꯣꯛꯈꯤꯕꯅꯤꯗ
ꯉꯥꯅꯨ ꯌꯦꯟꯗ ꯊꯥꯛꯀꯅꯤ
ꯎꯥ ꯂꯧꯁꯨ ꯎꯒꯅꯤ ꯌꯨꯖꯨ ꯁꯨꯡꯒꯅꯤ
ꯂꯣꯏꯅꯃꯛ ꯇꯧꯒꯅꯤ
ꯎꯝ ꯊꯕꯛꯁꯦ ꯂꯣꯏ ꯍꯩꯖꯤꯟꯒꯗꯕꯅꯤꯗ
ꯎ ꯈꯨꯠ ꯁꯥ ꯍꯩꯕ ꯑꯃ ꯆꯪꯉꯤ
ꯑꯝ ꯑꯗꯨꯅꯦ ꯈꯨꯠ ꯁꯥ ꯍꯩꯅ ꯃꯤꯒꯤ ꯗꯨꯀꯥꯟ ꯍꯥꯡꯗ꯭ꯔꯤꯀꯥꯟꯗ ꯄꯥꯛꯁꯤ ꯐꯛꯄꯗꯨꯗꯤ ꯌꯥꯗꯦꯀꯣ
ꯑꯗꯣ ꯍꯧꯖꯤꯛꯀꯥꯟꯁꯤꯕꯨ ꯈꯨꯠ ꯆꯦꯟ ꯆꯦꯟ ꯄꯥꯏꯗ꯭ꯔꯕꯣ
ꯀꯔꯤ ꯀꯩꯅꯣꯝ ꯍꯪꯒꯦꯅꯦ
ꯍꯥꯥ
ꯅꯠꯇꯦ ꯑꯩꯅ ꯅꯉꯣꯟꯗ ꯍꯪꯒꯦ ꯇꯧꯔꯤꯁꯦ ꯅꯣꯏꯒꯤ ꯍꯟꯗꯛꯀꯤ ꯂꯥꯏ ꯍꯔꯥꯎꯈ꯭ꯔꯕꯣ
ꯑꯩꯈꯣꯏꯒꯤ ꯂꯥꯏ ꯍꯔꯥꯎꯗꯦ ꯂꯥꯏꯒꯤ ꯀꯜꯂꯒ ꯂꯣꯏꯁꯤꯟꯈ꯭ꯔꯦ
ꯑꯣ ꯃꯣꯢ ꯂꯥꯢ ꯍꯔꯥꯎꯕꯖꯤꯅ
ꯏꯔꯥꯡ ꯂꯩꯕꯅ ꯃꯔꯝ ꯑꯣꯏꯔꯒ
ꯑꯥꯝ ꯅꯣꯏ ꯂꯥꯏ ꯍꯔꯥꯎꯕꯁꯦ ꯑꯇꯣꯞꯄ ꯂꯝꯒꯤ ꯃꯤ ꯆꯪꯉꯛꯄ ꯌꯥꯏ ꯌꯥꯗꯦꯗꯣ ꯇꯧꯕ꯭ꯔꯣ
ꯌꯥꯔꯔꯣꯢ ꯇꯧꯗꯦ ꯑꯗꯨꯗꯤ
ꯑꯣ
ꯑꯥꯟꯗꯔꯣ ꯒꯤꯗꯤ ꯇꯧꯋꯤꯗꯅ
ꯎꯝ
ꯑꯩꯁꯨ ꯃꯨꯛꯅꯥ ꯆꯄ꯭ꯔꯥꯅꯦ ꯃꯃꯥꯡꯒꯤ ꯑꯗꯨꯒꯤ ꯑꯃꯨꯛ ꯑꯩ ꯃꯈꯥ ꯊꯥꯗꯨꯗ ꯄꯤꯔꯝꯗꯗꯦ ꯑꯃꯨꯛ ꯊꯣꯛ ꯌꯥꯈꯤꯔꯣꯏꯗꯕꯅꯤ ꯑꯩ
ꯑꯁ ꯑꯗꯨꯗꯤ ꯅꯪꯗꯤ ꯃꯨꯛꯅꯥꯒꯤ ꯄ꯭꯭ꯂꯦꯡ ꯋꯥꯠꯂꯤꯅꯦ ꯑꯗꯨꯗꯤ ꯃꯈꯥ ꯇꯥꯕꯒꯤ꯫
ꯃꯨꯛꯅꯥꯁꯦ ꯅꯪ ꯍꯩꯖꯔꯛꯏꯔꯣ ꯅꯠꯇ꯭ꯔ ꯇꯝꯃꯤꯔꯣ?
ꯈꯪꯗꯦꯗ ꯄꯪꯈꯥꯗ ꯊꯥꯒꯤꯁꯨ ꯑꯗꯨꯝ ꯃꯨꯛꯅꯥ ꯆꯞꯇꯥ꯭ꯔꯥꯔꯣꯏ ꯂꯩꯔꯕꯅꯦ ꯑꯗꯨꯒ
ꯂꯧꯗꯤ ꯈꯪꯕ꯭ꯔꯣ ꯅꯪꯗꯤ
ꯂꯧꯗꯦ ꯑꯩꯗ
ꯆꯦꯞꯆꯤꯟꯒ ꯂꯩꯕꯗꯣ
ꯃꯤ ꯅꯝꯊꯦꯡ ꯃꯤ ꯅꯝꯊꯕ
ꯎꯝ ꯃꯨꯛꯅꯥ ꯖꯇ꯭ꯔꯥ ꯑꯣꯏꯔꯗꯤ ꯄ꯭ꯔꯥꯏꯖꯁꯦ ꯀꯔꯤ ꯀꯔꯤ ꯐꯪꯒꯦ
ꯃꯅꯗ꯭ꯔ ꯐ꯭ꯔꯤ ꯅꯣꯡ ꯐꯪꯉꯅꯤ ꯄꯩꯁ ꯑꯗꯤ ꯑꯗꯨꯝ ꯂꯩꯌꯥꯟ ꯐꯤ ꯈꯨꯗꯩ ꯅꯨꯡꯗꯩ ꯃꯌꯥꯝꯅ ꯂꯣꯏ ꯀꯞꯇꯅꯤ꯫ ꯁꯥ ꯃꯇꯨꯝ ꯃꯇꯝꯨꯝ ꯆꯥꯔꯒ ꯁꯥꯟꯗꯣꯏꯅꯤ ꯁꯖꯥꯎ ꯆꯥꯔꯒ
ꯎꯝ ꯍꯣꯏ ꯑꯗꯨ ꯂꯩꯔꯣ
ꯍꯣꯏ ꯂꯩꯔꯒꯦ꯫
ꯎꯝ ꯊꯝꯃꯦ ꯊꯝꯃꯦ ꯎꯝ